ꯇꯥꯕ꯭ꯔꯣ
ꯇꯥꯔꯕ꯭ꯔꯣ ꯅꯪꯀꯣ
ꯇꯥꯔꯦ ꯇꯥꯔꯦ
ꯅꯣꯏ ꯆꯦꯒꯤ ꯐꯤ ꯃꯆꯨ ꯁꯪꯕꯒꯤ ꯃꯤ ꯍꯥꯏꯗꯤ ꯋꯥꯠꯂꯦ ꯈꯣꯠꯂꯦꯅ ꯍꯥꯏ ꯑꯗꯨꯕꯨ ꯆꯨꯝꯕ꯭ꯔꯣ
ꯎꯝ ꯆꯨꯝꯃꯦ ꯃꯤꯗꯣ ꯁꯨꯗ꯭ꯔꯤꯕꯅꯤꯅꯦ ꯑꯗꯣ ꯅꯪ ꯌꯥꯎꯅꯤꯡꯉꯒꯗꯤ ꯌꯥꯎꯕꯒꯤꯦ ꯑꯩ ꯍꯥꯏꯅꯕꯤꯒꯦ ꯅꯪ ꯌꯥꯎꯅꯤꯡꯉꯤꯔꯥ ꯀꯩꯅꯣ ꯍꯥꯏꯔꯛꯑꯣ
ꯑꯩꯁꯦ ꯍꯥꯏꯗꯤ ꯍꯧꯖꯤꯛꯀꯥꯟꯁꯦ ꯑꯗꯨꯝ ꯍꯥꯏꯗꯤ ꯏꯁꯥ ꯍꯥꯏꯗꯤ ꯊꯕꯛꯁꯦ ꯀꯩꯝꯇ ꯂꯩꯇꯦꯕꯀꯣ ꯑꯗꯨꯅꯅꯦ ꯃꯤꯅꯅꯦ ꯑꯗꯨꯝꯒꯤ ꯅꯣꯏ ꯆꯦꯒꯤ ꯈꯣꯠꯀꯤ ꯐꯤ ꯃꯆꯨ ꯁꯪꯕꯩ ꯈꯣꯠꯄꯩꯗꯨ ꯀꯥꯟꯅꯩ ꯈꯣꯠꯂꯦꯅ ꯍꯥꯏꯌꯦꯕꯀꯣ ꯑꯗꯨꯒꯤ ꯑꯩꯁꯨꯦ ꯅꯉꯣꯟꯗ ꯑꯝꯇ ꯍꯪꯒꯦꯅ ꯇꯧꯔꯛꯏꯅꯦ ꯑꯗꯨꯗ ꯑꯗꯨꯝ ꯍꯧꯖꯤꯛꯁꯦ ꯑꯩ ꯑꯗꯨꯨꯝ ꯂꯥꯛꯑꯒ ꯅꯣꯏ ꯏ ꯆꯦꯒꯤꯗ ꯌꯦꯡꯉ ꯈꯣꯠꯂꯒ ꯌꯥꯎꯕ ꯌꯥꯗꯣꯏꯔꯣ
ꯎꯝ ꯌꯥꯅꯤ ꯑꯗꯣ ꯑꯩꯅ ꯍꯥꯟꯅ ꯍꯥꯏꯅꯕ ꯑꯃ ꯆꯪꯉꯦ ꯅꯪ ꯌꯥꯎꯒꯦ ꯍꯥꯏꯔꯒꯗꯤ ꯑꯩꯅ ꯅꯪꯒꯤ ꯐꯣꯟ ꯅꯝꯕꯔ ꯀꯩꯀꯥ ꯍꯥꯏꯔꯒ ꯑꯩꯅ ꯃꯉꯣꯟꯗ ꯅꯪꯒꯤ ꯃꯤꯡ ꯀꯩꯀꯥ ꯄꯤꯁꯤꯜꯂꯝꯗꯣꯏꯅꯦꯕ ꯑꯗꯨꯗꯨꯒ ꯃꯥꯅ ꯅꯪꯉꯣꯟꯗ ꯀꯩꯅꯣꯗ ꯀꯣꯜ ꯀꯩꯀꯥ ꯇꯧꯔꯒ ꯍꯪꯉꯛꯀꯗꯣꯏꯅꯤ ꯅꯪ ꯍꯥꯏꯗꯤ ꯑꯁꯦꯡꯕꯒꯤ ꯅꯪꯗꯣ ꯌꯥꯎꯅꯤꯡꯉꯕ꯭ꯔꯥ ꯅꯁꯥꯅ ꯌꯥꯔꯕ꯭ꯔꯥ ꯈꯣꯜꯂꯕ꯭ꯔꯥꯅ ꯑꯗꯨꯃꯥꯏꯅ ꯍꯥꯏꯔꯒ ꯍꯥꯏꯗꯤ ꯀꯩꯒꯤꯅꯣꯅ ꯍꯥꯏꯔꯒ ꯑꯍꯥꯟꯕꯗ ꯃꯤꯁꯤꯡꯁꯦ ꯌꯥꯎꯒꯦ ꯈꯣꯠꯀꯦꯅ ꯑꯗꯨꯃꯥꯏꯅ ꯍꯥꯏꯅꯔꯝꯃꯒꯅꯦ ꯌꯥꯎꯔꯝꯃ ꯃꯔꯛ ꯁꯔꯛꯇ ꯂꯥꯛꯈꯤꯗꯕ ꯌꯥꯎꯕꯗꯣ ꯑꯗꯨꯗ ꯑꯩꯈꯣꯏꯆꯦꯅ ꯑꯗꯨꯝ ꯐꯤꯗꯣ ꯃꯣꯏꯅ ꯃꯔꯛ ꯁꯔꯛꯇ ꯁꯨꯔꯝꯃꯒ ꯑꯗꯨꯃꯥꯏꯅ ꯊꯥꯗꯣꯛꯑꯝꯃꯒ ꯁꯨꯛꯂꯥꯛ ꯂꯥꯛꯈꯤꯗꯕ ꯌꯥꯎꯋꯦꯗꯅ ꯑꯗꯨꯗꯨꯅ ꯑꯩꯈꯣꯏꯆꯦꯅ ꯑꯗꯨꯝ ꯑꯗꯨꯃꯥꯏꯅ ꯂꯣꯏꯍꯧꯗꯕꯁꯤꯡꯗꯣ ꯃꯥꯅ ꯂꯣꯏꯅ ꯐꯨꯀꯠꯄꯒꯤ ꯇꯥꯏꯞꯇ ꯇꯧꯋꯦꯕ ꯑꯗꯨꯗ ꯃꯥ ꯃꯁꯥ ꯋꯥꯏꯑ ꯑꯗꯨꯅ ꯑꯁꯨꯃꯥꯏꯅ ꯃꯤ ꯀꯧꯕꯁꯦ ꯃꯊꯪꯗꯩꯗꯤ ꯌꯥꯝ ꯀꯩꯅꯣ ꯇꯧꯅ ꯀꯧꯔꯅꯤ ꯈꯣꯠꯀꯅꯤꯅ ꯍꯥꯏꯕꯅꯦꯕ ꯑꯗꯨꯗ ꯅꯪ ꯌꯥꯎꯅꯤꯡꯉꯒꯗꯤ ꯅꯪꯒꯤꯗꯤ ꯑꯩꯅ ꯑꯗꯨꯝ ꯐꯖꯅ ꯍꯥꯏꯅꯔꯒ ꯑꯗꯨꯗꯨꯒ ꯅꯪꯗꯣ ꯂꯥꯛꯄꯗꯤ ꯑꯗꯨꯝ ꯌꯥꯅꯤ ꯅꯪ ꯉꯥꯏꯍꯥꯛ ꯂꯩꯔꯒ ꯍꯣꯔꯦꯟ ꯋꯥꯏ ꯅꯨꯡꯁꯥ ꯀꯩꯀꯥ ꯅꯦꯝꯊꯔꯒ ꯂꯥꯛ ꯀꯥꯏꯁꯨ ꯂꯥꯛꯑꯣ ꯍꯧꯖꯤꯛꯇꯤ ꯁꯥꯁꯨ ꯁꯥꯕꯅꯤꯅ
ꯍꯣꯏ ꯅꯣꯏ ꯏꯆꯦꯅ ꯍꯥꯏꯗꯤ ꯆꯨꯝꯃꯦ ꯍꯥꯏꯗꯤ ꯊꯕꯛꯁꯤ ꯌꯥꯎꯒꯦꯅ ꯃꯤꯡ ꯄꯥꯟꯁꯤꯜꯂꯒ ꯈꯣꯠꯂꯒ ꯍꯥꯏꯗꯤ ꯑꯃꯨꯛ ꯌꯥꯎꯔꯝꯃꯒ ꯃꯔꯛꯇ ꯇꯣꯛꯈꯤꯕ ꯍꯥꯏꯗꯨ ꯃꯤ ꯀꯧꯕꯅꯤꯅ ꯁꯥꯎꯅꯤꯡꯉꯤꯅ ꯍꯥꯏꯗꯤ ꯊꯕꯛꯇꯨ ꯃꯌꯥꯝ ꯑꯃ ꯑꯍꯣꯕ ꯂꯩꯍꯧꯗꯣꯔꯤꯅꯤꯗꯅ ꯑꯗꯣ ꯍꯥꯏꯗꯤ ꯑꯩꯁꯨ ꯍꯣꯔꯦꯟꯗꯣ ꯂꯥꯛꯑꯒꯦꯕꯀꯣ ꯑꯗꯨꯒ ꯅꯣꯏꯁꯤ ꯁꯨ ꯀꯃꯥꯏꯅ ꯇꯧꯏꯤ ꯈꯣꯠꯂꯤ ꯑꯩꯅ ꯍꯩꯒꯗ꯭ꯔꯥ ꯈꯣꯠꯀ꯭ꯔꯦ ꯑꯗꯨꯗꯣ ꯍꯥꯏꯅ ꯍꯥꯏꯔꯞ ꯌꯦꯡꯉꯒꯦ ꯅꯣꯏ ꯆꯦꯒꯤ ꯍꯥꯏꯗꯤ ꯐꯤ ꯁꯨꯕꯒꯤ ꯍꯥꯏꯗꯤ ꯃꯤ ꯑꯇꯣꯞꯄꯒꯤ ꯁꯪꯉꯤꯀꯥꯟꯗꯣ ꯑꯩꯅꯅꯦ ꯍꯥꯏꯗꯤ ꯏꯁꯥꯅ ꯍꯩꯗꯣꯔꯣ ꯈꯣꯠꯄ ꯍꯥꯏꯗꯤ ꯑꯩꯁꯨ ꯌꯥꯎꯁꯤꯜꯂꯨꯔꯒ ꯍꯥꯏꯗꯤ ꯅꯣꯏ ꯏꯆꯦꯅ ꯍꯥꯏꯗꯤ ꯆꯨꯝꯃꯦꯩ ꯌꯥꯎ ꯜꯂꯨꯔꯒ ꯇꯜꯂꯦꯅ ꯇꯣꯛꯊꯣꯛꯄꯗꯤ ꯅꯨꯡꯉꯥꯏꯇꯦꯗꯅ ꯑꯇꯣꯞꯄꯁꯨ ꯅꯠꯇꯦ ꯑꯗꯨꯅ ꯍꯥꯏꯗꯤ ꯑꯩꯅ ꯍꯩꯗꯧꯕ ꯃꯑꯣꯡꯗ ꯇꯧꯕ꯭ꯔꯥ ꯈꯣꯠꯄ꯭ꯔꯥꯗ ꯑꯗꯨꯃꯥꯏꯅ ꯌꯦꯡꯉ ꯑꯗꯣ ꯅꯣꯏ ꯏ ꯁꯤꯦꯒꯤ ꯇꯧꯕꯅꯤꯅ ꯅꯪꯁꯨ ꯍꯥꯏꯗꯤ ꯑꯗꯨꯝ ꯎꯔꯕꯅꯤꯅ ꯈꯪꯉꯝꯃꯦ ꯑꯗꯨ ꯀꯃꯥꯏ ꯀꯃꯥꯏꯅ ꯇꯧꯔꯤꯅꯣ ꯃꯥꯏ ꯍꯥꯏꯗꯤ ꯄ꯭ꯔꯣꯁꯦꯁꯇꯨ ꯀꯃꯥꯏꯅ ꯇꯧꯋꯤ ꯅꯪ ꯍꯥꯏꯔ ꯍꯥꯏꯔꯣꯅꯦ ꯑꯩꯗꯤ ꯍꯩꯗꯣꯔꯅ ꯌꯦꯡꯒꯦ ꯐꯣꯟꯗ ꯀꯩꯗ ꯃꯤꯅ ꯊꯥꯒꯠꯂꯛꯄꯗ ꯑꯩꯁꯦ ꯑꯗꯨꯝ ꯎꯏꯒꯦꯕꯀꯣ ꯑꯗꯨꯒ ꯑꯁꯦꯡꯕꯁꯦ ꯀꯃꯥꯏꯅ ꯇꯧꯔꯤꯅꯣꯗꯤ ꯈꯪꯗꯕ ꯑꯗꯣ ꯍꯥꯏꯔꯞ ꯅꯪ ꯆꯥꯎꯔꯥꯛꯄ ꯑꯃ ꯍꯥꯏꯔꯛꯀꯦꯔꯣ
ꯌꯥꯏꯌꯦꯦ ꯑꯗꯨꯕꯨꯗꯤ ꯑꯩ ꯈꯪꯉꯦ ꯑꯗꯨꯝ ꯑꯩꯁꯨ ꯍꯥꯏꯗꯤ ꯅꯥꯀꯟꯗ ꯑꯩꯈꯣꯏ ꯃꯅꯥꯛꯇ ꯑꯗꯨꯝ ꯁꯦꯝꯃ ꯂꯩꯔꯝꯕꯅꯤꯅꯀꯣ ꯑꯗꯨꯃꯥꯏꯅ ꯁꯨꯗꯅ ꯈꯣꯠꯇꯅ ꯑꯗꯨꯝ ꯇꯧꯔꯕꯅꯤꯅ ꯑꯩꯁꯨ ꯑꯗꯨꯝ ꯍꯩꯕꯨꯗꯤ ꯍꯩꯌꯦꯕ ꯑꯩꯅ ꯄꯥꯛꯅ ꯇꯧꯗꯕꯩꯅꯦꯕ ꯑꯩ ꯑꯗꯨꯝ ꯅꯨꯡꯇꯤꯒꯤ ꯎꯔꯕꯅꯤꯅ ꯃꯑꯣꯡꯗꯨꯗꯩ ꯂꯣꯏꯅ ꯈꯪꯉꯦꯕ ꯍꯥꯏꯔꯛꯀꯦ ꯑꯗꯨꯒꯤꯕꯨꯗꯤ ꯀꯩꯅꯣ ꯇꯧꯕꯅꯦ ꯑꯍꯥꯟꯕꯗ ꯏꯁꯤꯡꯁꯦ ꯁꯥꯍꯟꯗꯣꯏꯅꯦꯕ ꯑꯗꯣ ꯏꯁꯤꯡ ꯁꯥꯍꯟꯕꯅ ꯍꯥꯏꯔꯒ ꯀꯕꯛ ꯀꯕꯛ ꯁꯥꯍꯟꯕꯗꯣ ꯑꯣꯏꯔꯣꯏꯕ ꯏꯁꯤꯡꯗꯣ ꯄ꯭ꯔꯣꯛ ꯄ꯭ꯔꯣꯛ ꯁꯧꯍꯜꯂꯅꯤꯗꯅ ꯑꯗꯨꯒ ꯑꯗꯨꯃꯥꯏꯅ ꯁꯧꯔꯦ ꯍꯥꯏꯔꯀꯥꯟꯗ ꯃꯨꯠꯊꯠꯂꯅꯤ ꯑꯗꯨꯗꯨꯒ ꯏꯁꯤꯡꯁꯦ ꯕꯥꯜꯇꯤꯟ ꯑꯃꯗ ꯅꯠꯇ꯭ꯔꯒ ꯀꯩꯅꯣ ꯀꯦꯞ ꯑꯃꯝꯗ ꯍꯩꯗꯣꯛꯇꯣꯏꯅꯦꯕ ꯇꯞꯒꯨꯝꯕ ꯑꯝꯗ ꯑꯗꯨꯗꯩꯗ ꯍꯩꯗꯣꯛꯑꯀꯥꯟꯁꯤꯗ ꯃꯆꯨꯁꯦ ꯑꯗꯨꯗ ꯍꯥꯏꯩꯗꯣꯛꯄ ꯂꯣꯏꯔ ꯃꯇꯨꯡꯗ ꯃꯆꯨ ꯍꯥꯟꯅ ꯍꯥꯞꯄꯣꯏꯦꯕ ꯏꯁꯤꯡꯗꯨꯗ ꯃꯆꯨꯁꯦ ꯀꯣꯛꯊꯈꯤꯅꯕ ꯑꯇꯣꯞꯄ ꯃꯍꯤ ꯑꯃ ꯂꯩꯌꯦꯕ ꯑꯗꯨ ꯍꯥꯟꯅ ꯍꯥꯞꯇꯣꯏꯅꯦꯕ ꯑꯗꯨꯗꯨꯒ ꯅꯪꯅ ꯁꯨꯗꯧꯔꯤꯕ ꯐꯤ ꯃꯆꯨ ꯑꯌꯥꯛ ꯀꯄꯕꯨ ꯑꯣꯏꯔꯣ ꯑꯋꯥꯥꯎꯕꯕꯨ ꯑꯣꯏꯔꯣ ꯑꯋꯥꯥꯎꯕ ꯑꯣꯏꯔꯒꯗꯤ ꯐꯔꯦꯀꯣ ꯑꯌꯥꯛꯄ ꯑꯣꯏꯔꯒꯗꯤ ꯀꯣꯛꯄꯗꯣ ꯋꯥꯕꯅꯤꯅ ꯄꯨꯡ ꯑꯃ ꯑꯅꯤꯃꯨꯛ ꯄꯨꯡ ꯑꯃꯃꯨꯛꯀꯤ ꯆꯥꯡꯗꯤ ꯀꯩꯅꯣ ꯇꯧꯗꯣꯏꯅꯦꯕ ꯇꯤꯡꯉꯒ ꯊꯝꯗꯣꯏꯅꯦꯕ ꯇꯤꯡꯉꯒ ꯊꯝꯕ ꯍꯥꯏꯅ ꯍꯥꯏꯔꯒ ꯑꯗꯨꯝ ꯇꯤꯡꯉꯒ ꯊꯝꯈꯤꯗꯧ ꯅꯠꯇꯕ ꯅꯪ ꯅꯪꯅ ꯑꯣꯠꯄ ꯑꯃꯁꯨ ꯗꯔꯀꯥꯔ ꯑꯣꯏꯌꯦꯕ ꯍꯥꯏꯕꯗꯤ ꯆꯩꯊꯦꯛ ꯑꯃꯕꯨ ꯄꯥꯏꯔꯣ ꯈꯥꯕꯩꯔꯥ ꯀꯩꯅꯣ ꯑꯃ ꯍꯦꯛꯇ ꯄꯥꯏꯔꯒꯀꯣ ꯑꯣꯠꯂ ꯈꯣꯠꯂꯒ ꯃꯆꯨꯗꯣ ꯀꯣꯛꯅꯕ ꯍꯥꯏꯅ ꯑꯃꯨꯛ ꯅꯝꯁꯤꯜꯂꯅꯤ ꯏꯁꯤꯡ ꯁꯤꯡꯗꯨꯗ ꯑꯗꯨꯗꯨꯒ ꯑꯃꯨꯛ ꯀꯕꯛ ꯀꯕꯛ ꯂꯧꯈꯠꯂꯒ ꯐꯤ ꯀꯩꯅꯣ ꯐꯧꯗꯣꯛꯄ ꯀꯥꯟꯗ ꯐ꯭ꯔꯪ ꯐ꯭ꯔꯪ ꯀꯟꯕꯩ ꯇꯥꯏꯞꯇ ꯑꯃ ꯈꯤꯇꯪ ꯈꯤꯇꯪ ꯂꯧꯈꯠꯂꯒ ꯀꯩꯅꯣ ꯇꯧꯕ ꯑꯗꯨꯃꯥꯏꯅ ꯇꯝ ꯇꯝ ꯇꯧꯔꯒ ꯑꯣꯠꯂꯒ ꯂꯩꯔꯤꯔꯤꯅꯦꯕ ꯑꯗꯨꯃꯥꯏꯅ ꯂꯩꯔꯒ ꯉꯥꯏꯍꯥꯛ ꯂꯩꯔꯝꯃꯅꯤ ꯑꯗꯨꯃꯥꯏꯅ ꯑꯣꯜꯂꯒ ꯄꯨꯡꯈꯥꯏꯃꯨꯛꯇꯤ ꯑꯗꯨꯗꯨꯒ ꯃꯆꯨꯁꯦ ꯏꯁꯤꯡ ꯃꯆꯨꯁꯦ ꯆꯨꯝꯅꯒꯤ ꯏꯁꯤꯡ ꯑꯣꯏꯔ ꯍꯥꯏꯗꯤ ꯏꯁꯤꯡ ꯃꯆꯨ ꯑꯣꯏꯔꯝꯕꯁꯦ ꯑꯗꯨꯒꯤ ꯇꯤꯡꯁꯤꯜꯂꯒ ꯈꯣꯠꯂꯒ ꯊꯝꯕꯗꯒꯤ ꯑꯗꯨꯃꯥꯏꯅ ꯃꯆꯨꯗꯣ ꯀꯣꯛꯊꯔꯛꯑꯕꯅꯤꯅ ꯀꯩꯅꯣ ꯃꯆꯨ ꯀꯣꯛꯊꯔꯛꯏꯕ ꯃꯆꯨꯗꯨꯗꯨꯗ ꯏꯁꯤꯡꯗꯨꯗ ꯇꯥꯔꯛꯑꯅꯦꯕ ꯑꯗꯩꯗꯤ ꯃꯆꯨꯗꯨ ꯐꯖꯅ ꯐꯅꯌꯥꯝ ꯇꯥꯔꯛꯂꯦ ꯍꯥꯏꯔꯀꯥꯟꯗ ꯑꯗꯨꯗꯒꯤ ꯐꯤꯁꯦ ꯂꯧꯈꯠꯄꯤꯔꯅꯤ ꯂꯧꯈꯠꯂ ꯃꯇꯨꯡꯗ ꯑꯇꯣꯞꯄ ꯕꯥꯜꯇꯤꯟ ꯑꯃꯗꯁꯨ ꯏꯁꯤꯡ ꯑꯁꯥꯕꯁ ꯌꯥꯎꯗꯣꯏꯅꯦꯕ ꯕꯥ ꯕꯥꯜꯇꯤꯟꯁꯦ ꯑꯁ ꯏꯁꯤꯡ ꯑꯁꯥꯕꯁꯦ ꯃꯌꯦꯛꯀꯤꯗꯤ ꯕꯥꯜꯇꯤꯟ ꯑꯅꯤꯅꯦꯕ ꯑꯣꯏꯇꯁꯦ ꯑꯃꯅ ꯃꯆꯨ ꯀꯣꯛꯍꯟꯅꯕ ꯑꯃꯅ ꯃꯆꯨ ꯍꯥꯞꯅꯕ ꯑꯣꯏꯗꯣꯏꯕ ꯃꯆꯨ ꯁꯪꯅꯕ ꯑꯗꯣ ꯑꯇꯣꯞꯄ ꯕꯥꯜꯇꯤꯟꯁꯤꯗꯅ ꯅꯪꯅ ꯁꯪꯅꯤꯡꯉꯤꯕ ꯃꯆꯨꯁꯦ ꯄꯥꯎꯗꯔꯁꯦ ꯍꯥꯞꯇꯣꯏꯅꯦꯕ ꯑꯁꯪꯕꯕꯨ ꯑꯣꯏꯔꯣ ꯍꯪꯒꯄꯕꯨ ꯑꯣꯏꯔꯣ ꯅꯪꯅ ꯍꯥꯞꯅꯤꯡꯕ ꯃꯤꯛꯁ ꯇꯧꯔꯒ ꯍꯥꯞꯄꯁꯨ ꯌꯥꯕꯨꯗꯤ ꯌꯥꯏꯑꯕ ꯀꯩꯒꯤꯅ ꯅꯪ ꯃꯤꯛꯁ ꯇꯧꯔꯒ ꯍꯥꯞꯄꯒꯗꯤ ꯑꯅꯧꯕ ꯃꯆꯨ ꯑꯃ ꯇꯥꯗꯣꯏꯅꯤꯗꯅ ꯑꯗꯨꯃꯥꯏꯅ ꯇꯧꯔꯒ ꯕꯥꯜꯇꯤꯟꯁꯤꯗ ꯅꯪꯅ ꯍꯥꯞꯅꯤꯡꯉꯤꯕ ꯃꯆꯨꯁꯦ ꯍꯥꯞꯄꯅꯤ ꯑꯗꯨꯗꯨꯒ ꯐꯤꯁꯦ ꯍꯧꯖꯤꯛꯀꯤ ꯐꯤꯁꯦ ꯂꯧꯈꯠꯂꯒ ꯉꯥꯏꯍꯥꯛ ꯃꯆꯨꯝ ꯇꯥꯍꯟꯗꯣꯏꯅꯤ ꯏꯁꯤꯡꯗꯣ ꯑꯗꯨꯒꯤ ꯃꯆꯨꯝꯗꯣ ꯉꯥꯏꯍꯥꯛ ꯇꯥꯍꯜꯂꯒ ꯏꯁꯤꯡ ꯍꯧꯖꯤꯛꯀꯤ ꯃꯆꯨ ꯁꯪꯗꯣꯔꯤꯕ ꯃꯥꯜꯗꯦꯟꯗꯨꯗ ꯐꯤꯁꯦ꯫ ꯑꯗꯨꯒ ꯑꯗꯨꯗꯁꯨ ꯀꯩꯅꯣ ꯇꯧꯗꯣꯏꯅꯦ ꯆꯩꯇꯦꯛꯇꯨꯗ ꯄꯥꯏꯔꯒ ꯇꯞꯅꯒ ꯇꯞꯅ ꯑꯍꯥꯥꯟꯕꯗ ꯀꯣꯠꯇꯣꯏꯅꯦꯕ ꯀꯣꯠꯂꯒ ꯁꯥꯟꯅꯗꯣꯏꯅꯦ ꯑꯗꯩꯗ ꯃꯆꯨꯁꯦ ꯈꯤꯇꯪ ꯈꯤꯇꯪ ꯂꯥꯛꯄꯁꯤꯗꯤ ꯅꯪꯅ ꯎꯗꯤ ꯎꯗꯣꯏꯅꯦꯕ ꯑꯗꯣ ꯃꯌꯥꯝ ꯑꯃ ꯅꯪꯅ ꯇꯥꯍꯟꯅꯤꯡꯉꯤꯕ ꯗꯥꯏꯔꯦꯛ ꯃꯆꯨꯁꯦ ꯇꯥꯔꯦ ꯍꯥꯏꯁꯤꯗꯤ ꯅꯪꯅ꯫ ꯀꯩꯁꯨ ꯈꯪꯉꯣꯏꯑꯦꯕ ꯑꯗꯨꯃꯥꯏꯅ ꯑꯍꯥꯟꯕꯗ ꯇꯧꯔꯝꯃꯅꯤ ꯑꯗꯨꯗꯨꯒ ꯏꯁꯤꯡꯁꯦ ꯄꯣꯛ ꯄꯣꯛ ꯁꯧꯔꯝꯕ ꯏꯁꯤꯡꯁꯦ ꯑꯗꯨꯝ ꯊꯝꯃꯗꯤ ꯏꯪꯊꯔꯛꯑꯅꯤꯗꯅ ꯏꯪꯊꯔꯛꯑꯗꯤ ꯈꯨꯠ ꯍꯥꯏꯗꯤ ꯏꯁꯥꯅ ꯈꯨꯠꯁꯤꯅ ꯗꯥꯏꯔꯦꯛ ꯂꯨꯞꯁꯤꯟꯕ ꯈꯣꯠꯄ ꯇꯧꯕ ꯀꯩꯁꯨꯝ ꯀꯥꯏꯗꯦꯕ ꯑꯗꯣ ꯈꯨꯠꯇ ꯆꯨꯅꯤ ꯈꯣꯠꯀꯅꯤ ꯍꯥꯏꯅ꯫ ꯅꯪꯅ ꯄꯥꯈꯠꯆꯔꯒꯗꯤ ꯒ꯭ꯂꯣꯞ ꯑꯃ ꯎꯞꯄꯒ ꯑꯗꯨꯃꯥꯏꯅ ꯇꯧꯔ ꯁꯨꯗꯣꯏꯅꯦꯕ ꯒ꯭ꯂꯣꯞꯁꯦ ꯎꯞꯄꯒ ꯏꯁꯤꯡꯗꯣ ꯇꯞꯅ ꯇꯞꯅ ꯐꯤ ꯁꯨꯕꯩ ꯇꯥꯏꯞꯇ ꯅꯣꯏꯕꯩ ꯇꯥꯏꯞꯇ ꯇꯞꯅ ꯇꯞꯅ ꯈꯨꯠꯁꯤꯟꯅ ꯇꯞ ꯇꯞ ꯄꯥꯏꯔꯒ ꯁꯥꯟꯅꯗꯣꯏꯅꯦꯕ ꯉꯥꯏꯍꯥꯛꯇꯤ ꯏꯁꯤꯡꯗꯨꯗ꯫ ꯑꯗꯨꯗꯨꯒ ꯑꯣꯏꯔꯦ ꯍꯥꯏꯔꯀꯥꯟꯗ ꯀꯩꯅꯣ ꯃꯆꯨ ꯇꯥꯍꯟꯅꯤꯡꯉꯤꯕ ꯃꯆꯨꯁꯦ ꯗꯥꯏꯔꯦꯛ ꯍꯦꯛ ꯇꯥꯔꯦ ꯍꯥꯏꯔꯀꯥꯟꯗ ꯐꯤꯁꯦ ꯂꯧꯈꯠꯇꯣꯏꯅꯦꯕ ꯐꯤꯁꯦ ꯂꯧꯈꯠꯂꯀꯥꯟꯗ ꯐꯤꯁꯦ ꯁꯨꯝꯕ ꯌꯥꯗꯦꯕ ꯁꯨꯕ ꯑꯗꯨꯃꯥꯏꯅ ꯃꯆꯨ ꯁꯪꯕ ꯐꯤꯁꯤꯗꯤ ꯅꯪꯅ ꯍꯦꯛ ꯁꯨꯝꯃꯨꯕꯗ꯫ ꯍꯥꯏꯗꯤ ꯐꯤꯊꯨꯞ ꯅꯥꯏꯅ ꯃꯇꯦꯛ ꯃꯇꯦꯛ ꯂꯩꯔꯒ ꯋꯥꯎꯔꯒ ꯂꯩꯗꯣꯏꯅꯦꯕ ꯑꯗꯨꯋꯥꯏ ꯃꯇꯦꯛ ꯃꯇꯦꯛꯁꯤꯡꯗꯨꯣ ꯅꯪꯅ ꯁꯨꯝꯈꯤꯕꯗꯨꯗꯤ ꯑꯗꯨꯗꯨꯅ ꯐꯤꯗꯣ ꯏꯁꯤꯡꯗꯨꯗ ꯆꯨꯞꯂꯣ ꯂꯨꯞꯄꯒ ꯗꯥꯏꯔꯦꯛ ꯁꯨꯝꯗꯕꯤꯗ ꯑꯗꯨꯝ ꯐꯧꯗꯣꯏꯅꯦꯕ ꯑꯗꯨ ꯐꯧꯔ ꯀꯪꯂꯦ ꯍꯥꯏꯔꯀꯥꯟꯗ꯫ ꯀꯪꯕꯁꯦ ꯗꯥꯏꯔꯦꯛ ꯄꯨꯔꯥ ꯀꯪꯍꯟꯕ ꯌꯥꯗꯦꯕ ꯃꯣꯏꯒꯤꯗꯤ ꯀꯕ ꯀꯕ ꯏꯁꯤꯡ ꯈꯔ ꯈꯔ ꯀꯕꯛ ꯀꯕꯛ ꯗꯥꯏ ꯍꯥꯏꯗꯤ ꯐꯖꯅ ꯀꯪꯗ꯭ꯔꯤꯀꯥꯟꯗ ꯈꯔ ꯈꯔ ꯆꯣꯠꯜꯂꯤꯀꯥꯟꯁꯤꯗ ꯅꯪꯅ ꯐꯤꯁꯦ ꯂꯧꯁꯤꯟꯗꯣꯏꯅꯦꯕ ꯂꯧꯁꯤꯜꯂꯒ ꯅꯪꯅ꯫ ꯏꯁꯇ꯭ꯔꯤ ꯇꯧꯔꯒ ꯐꯖꯅ ꯅꯝꯗꯣꯏꯅꯦꯕ ꯍꯥꯏꯗꯤ ꯃꯌꯦꯛꯇꯨꯁꯨ ꯐꯤꯗꯣ ꯃꯆꯨꯁꯨ ꯀꯣꯛꯇꯅꯕ ꯑꯗꯒꯤ ꯐꯤꯁꯤꯗ ꯃꯆꯨꯁꯤ ꯆꯨꯡꯁꯤꯟꯈꯤꯅꯕꯀꯣ ꯆꯣꯜꯂꯤꯀꯥꯟꯗ ꯑꯗꯨꯃꯥꯏꯅ ꯏꯁꯇ꯭ꯔꯤꯁꯦ ꯇꯛꯑꯅꯤ ꯑꯗꯨ ꯏꯁꯇ꯭ꯔꯤ ꯇꯛꯏꯀꯥꯟꯗ꯫ ꯑꯗꯨꯅ ꯅꯪꯅ ꯏꯁꯇ꯭ꯔꯤ ꯇꯛꯄ ꯍꯥꯏꯁꯤꯗꯤ ꯑꯗꯨꯝ ꯀꯪꯈꯤꯗꯣꯏꯅꯤ ꯅꯠꯇ꯭ꯔꯥ ꯏꯁꯇ꯭ꯔꯤ ꯇꯛꯄꯁꯤꯗꯁꯨ ꯅꯪꯅ ꯏꯁꯤꯡꯁꯦ ꯀꯕ ꯀꯕ ꯈꯤꯛꯑ ꯈꯣꯠꯂꯒ ꯑꯗꯨꯃꯥꯏꯅ ꯑꯗꯨꯝ ꯀꯩꯅꯣ ꯇꯧꯕꯤꯗꯣꯏꯅꯦꯕ ꯐꯤꯁꯤꯗ ꯏꯁꯤꯡꯁꯦ ꯈꯔ ꯈꯔ ꯀꯕꯛ ꯀꯕꯛ ꯈꯤꯛꯑꯅꯤ ꯑꯗꯨꯒ ꯏꯁꯇ꯭ꯔꯤꯁꯦ ꯑꯗꯨꯝ ꯅꯝꯕꯤꯗꯣꯏꯅꯦꯕ ꯅꯪꯅ꯫ ꯑꯗꯨꯒ ꯑꯗꯨꯝ ꯑꯗꯨꯃꯥꯏꯅ ꯇꯧꯔꯒꯕꯨꯗꯤ ꯇꯧꯋ ꯑꯗꯣ ꯅꯪꯅ ꯑꯇꯣꯞꯄ ꯃꯑꯣꯡꯁꯦ ꯑꯇꯣꯞꯄ ꯃꯑꯣꯡꯗꯁꯨ ꯂꯩꯕꯕꯨꯗꯤ ꯂꯩꯔꯝꯅꯦꯕ ꯑꯇꯣꯞꯄ ꯃꯑꯣꯡꯁꯦ ꯑꯇꯣꯞꯄ ꯃꯑꯣꯡꯁꯤꯗꯤ ꯈꯪꯗ꯭ꯔꯦ ꯑꯩꯁꯨ ꯍꯥꯏꯗꯤ ꯑꯈꯣꯏꯆ‌ꯦꯅ ꯇꯧꯕꯗ꯫ ꯑꯗꯨꯗꯗꯤ ꯑꯗꯨꯝ ꯃꯥꯁꯦ ꯀꯩ ꯍꯥꯏꯅꯤ ꯍꯥꯏꯗꯤ ꯃꯥꯒꯤ ꯃꯁꯥꯏꯒꯤ ꯍꯩꯖꯕꯤ ꯑꯣꯏꯕꯅꯤꯅ ꯃꯥꯁ ꯃꯈꯜ ꯃꯈꯜ ꯇꯧꯋꯦꯕ ꯑꯩꯅ ꯑꯗꯨꯝ ꯑꯩꯒꯤ ꯎꯕꯗꯨꯅꯤꯈꯣꯏꯅ ꯅꯉꯣꯟꯗ ꯍꯥꯏꯔꯤꯁꯤꯕꯨꯗꯤ ꯑꯗꯣ ꯃꯥꯅ ꯃꯉꯣꯟꯗ ꯅꯪ ꯂꯥꯛꯑꯒꯗꯤ ꯑꯗꯨꯝ ꯅꯪꯁꯨ ꯑꯗꯨꯝ ꯍꯥꯏꯗꯤ ꯎꯔ ꯈꯣꯠꯂꯒꯗꯤ꯫ ꯅꯪ ꯑꯍꯥꯟꯕ ꯂꯥꯛꯄ ꯅꯨꯃꯤꯠꯁꯤꯗꯤ ꯅꯪ ꯑꯗꯨꯝ ꯆꯥꯎꯧꯔꯥꯛꯄ ꯑꯃ ꯌꯦꯡꯉꯣꯕ ꯍꯥꯏꯗꯤ ꯀꯃꯥꯏꯅ ꯀꯩꯅꯣ ꯇꯧꯔꯤꯅꯣ ꯈꯣꯠꯄꯅꯣ ꯍꯥꯏꯗꯨ ꯅꯪ ꯉꯁꯤ ꯌꯦꯡꯊꯣꯛꯑꯣ ꯑꯗꯨꯗꯣ ꯅꯪ ꯍꯌꯦꯡꯗꯒꯤ ꯑꯣꯏꯅ ꯑꯗꯨꯝ ꯂꯥꯛꯑꯒ ꯍꯌꯦꯡꯗꯒꯤ ꯂꯥꯛꯑꯒ ꯑꯗꯨꯃꯥꯏꯅ ꯑꯗꯨꯝ ꯌꯥꯎꯔꯣꯕ꯫ ꯌꯥꯏꯗꯅ ꯅꯪ ꯑꯗꯨꯃꯥꯏꯅ ꯇꯧꯕ꯫
ꯌꯥꯏꯦ ꯌꯥꯏꯌꯦ ꯑꯩꯅꯅꯦ ꯃꯤꯒꯤ ꯎꯕꯗꯁꯨꯅꯦ ꯐꯣꯟꯗ ꯀꯩꯗ ꯎꯕꯗꯁꯨ ꯍꯥꯏꯗꯤ ꯐꯤꯁꯦ ꯍꯥꯟꯅ ꯁꯨꯔ꯫ ꯄꫭꯔꯥ ꯀꯪꯗ꯭ꯔꯤ꯫ ꯀꯥꯟꯗ ꯏꯁꯇꯤ ꯀꯩꯀꯩꯁꯦ ꯍꯥꯏꯗꯤ ꯏꯁꯇꯤꯁꯨꯃꯥꯏꯅ ꯇꯛꯅꯩꯌꯦꯕ ꯑꯩꯅ ꯎꯕꯗꯁꯨ ꯍꯥꯏꯗꯤ ꯐꯤꯗꯨ ꯍꯥꯏꯗꯤ ꯃꯄꯣꯞ ꯀꯥꯏꯗ꯭ꯔꯤꯀꯥꯟꯗ ꯏꯁꯤꯡ ꯀꯥꯞ꯫ ꯒ ꯈꯣꯠꯂꯒ ꯇꯧꯕꯗꯣ ꯑꯗꯨꯃꯥꯏꯅ ꯍꯥꯏꯗꯤ ꯑꯩꯁꯨ ꯐ꯭ꯔꯤꯗ ꯂꯩꯕꯗꯣ ꯀꯩꯗꯅꯤ ꯍꯥꯏꯗꯤ ꯑꯗꯨꯃꯥꯏꯅ ꯍꯥꯏꯔꯞ ꯑꯩꯁꯦ ꯀꯩ ꯇꯧꯁꯤꯒꯦꯅ ꯈꯜꯂ ꯀꯥꯟꯗ ꯑꯩꯈꯣꯏ ꯃꯤ ꯑꯃꯅ ꯍꯥꯏꯗꯤ ꯅꯣꯏ ꯆꯒꯤ ꯃꯤ ꯀꯧꯔꯤꯕꯅꯤ ꯈꯣꯠꯂꯤꯕꯅꯤ ꯅꯃꯥꯟꯅꯕꯤꯁꯨ ꯑꯣꯏꯗꯥꯏꯅꯦ ꯑꯗꯨꯗ ꯍꯪꯉꯣ ꯍꯥꯏꯗꯤ ꯀꯩꯁꯨ ꯋꯥꯕ ꯊꯕꯛꯁꯨ ꯅ꯫ ꯅ ꯑꯩꯅ ꯍꯩꯖ ꯇꯥꯔꯗꯤ ꯀꯩꯒꯨꯝꯕ ꯍꯥꯏꯗꯤ ꯍꯤꯗꯥꯛ ꯂꯥꯡꯊꯛꯇꯨ ꯂꯩ ꯇꯥꯔꯒ ꯏꯁꯥꯅ ꯑꯗꯨꯝ ꯌꯨꯝꯗ ꯇꯦꯛ ꯇꯦꯛ ꯇꯧꯖꯕ ꯍꯧꯕ ꯌꯥꯏꯗꯅ ꯑꯗꯨꯅ ꯅꯣꯏꯅꯃꯥꯟꯅꯕꯤꯒꯤ ꯇꯧꯔꯤꯅꯤ ꯈꯣꯠꯂꯤ ꯃꯣꯏ ꯃꯁꯤꯗꯣ ꯍꯥꯏꯗꯤ ꯐꯤꯗꯨꯣ ꯐꯖꯩ ꯈꯣꯠꯂꯤꯅ ꯃꯤꯅꯁꯨ ꯍꯥꯏꯅꯩꯅ ꯑꯩꯁ‌ꯦ ꯇꯥꯏꯕ ꯍꯥꯏꯗꯤ꯫ ꯐꯤ ꯐꯖ ꯇꯥꯔꯗꯤ ꯃꯤ ꯃꯇꯨꯝ ꯍꯥꯏꯗꯤ ꯃꯌꯥꯝ ꯂꯥꯛꯏꯗꯅ ꯐꯤꯗꯨ ꯁꯨꯏꯅꯦ ꯑꯗꯨ ꯁꯨꯔꯒ ꯃꯆꯨꯁꯨ ꯐꯖꯗ ꯍꯥꯏꯗꯤ ꯑꯩꯈꯣꯏꯅ ꯄꯥꯝꯃꯤꯕ ꯃꯆꯨ ꯀꯩꯀꯩꯗꯨ ꯇꯥꯗ꯭ꯔꯗꯤ ꯀꯥꯟꯅꯗꯦꯗꯅ ꯄꯩꯁꯥꯁꯨ ꯇꯤꯡꯈꯩ ꯇꯧꯔꯒ ꯑꯗꯨꯅ ꯅꯣꯏ ꯆꯦꯒꯤꯗꯨ ꯃꯤꯅ ꯐꯖꯩꯒꯦꯅ ꯍꯥꯏꯅꯩ꯫ ꯈꯣꯠꯂꯤ ꯍꯥꯏꯗꯤ ꯐꯤꯗꯨ ꯏꯁꯇ꯭ꯔꯤ ꯇꯛꯄꯕꯨ ꯑꯣꯏꯔꯣ ꯁꯤꯠ ꯁꯤꯠ ꯅꯥꯟꯅ ꯇꯛꯑꯗꯤ ꯃꯤꯉꯩꯁꯤꯁꯨ ꯍꯥꯏꯗꯤ ꯍꯧꯖꯤꯛꯀꯥꯟꯗꯤ ꯐꯤꯁꯦ ꯑꯏꯟꯕ ꯑꯃꯇ ꯏꯟꯅꯗ꯭ꯔꯕꯅꯤꯅ ꯃꯆꯨꯗꯣ ꯁꯦꯝꯃ ꯁꯦꯝꯃꯒ ꯏꯟꯕꯗꯨ ꯌꯥꯏꯗꯅ ꯑꯗꯨꯅ ꯅꯣꯏ ꯅꯃꯥꯟꯅꯕꯤꯗꯣ ꯍꯪꯉꫭ ꯈꯣꯠꯂꯨ ꯑꯩꯈꯣꯏ ꯑꯇꯣꯞꯄ ꯃꯤꯁꯨ ꯍꯥꯏꯗꯤ꯫ ꯑꯩꯅ ꯌꯥꯎ ꯇꯥꯔꯗꯤ ꯃꯣꯏꯁꯨ ꯍꯥꯏꯗꯤ ꯀꯥꯟꯅꯩ ꯈꯣꯠꯅꯩ ꯄꯩꯁꯥꯗꯣ ꯁꯨꯃꯥꯏꯅ ꯈꯪꯉꯦ ꯈꯣꯠꯂꯦꯅ ꯍꯥꯏ ꯇꯥꯔꯗꯤ ꯃꯣꯏꯁꯨ ꯁꯣꯏꯗꯅ ꯌꯥꯎꯔꯛꯀꯅꯦꯕ ꯑꯩꯅ ꯐꯩ ꯈꯣꯠꯂꯦꯅ ꯍꯥꯏ ꯇꯥꯔꯦ ꯑꯗꯨꯗꯣ ꯐꯤ ꯑꯃꯗꯗ ꯍꯥꯏꯗꯤ ꯄꯩꯁꯥꯁꯤꯁꯨ ꯍꯥꯏꯗꯤ ꯃꯆꯨ ꯁꯪꯕꯒ ꯑꯗꯒꯤ ꯆꯨꯝꯅꯒꯤꯁꯨ꯫ ꯈꯣꯠꯄ ꯈꯣꯠꯄꯒꯁꯨ ꯃꯥꯟꯅꯗꯕ ꯃꯥꯜꯂꯦꯕ ꯃꯤꯆꯨ ꯁꯪꯕꯅ ꯈꯤꯇꯪ ꯆꯥꯎꯋꯦ ꯈꯣꯠꯂꯦꯅꯅꯁꯨ ꯍꯥꯏꯅꯩꯌꯦꯕꯀꯣ ꯍꯥꯏꯗꯤ ꯑꯩꯁꯨ ꯌꯦꯡꯉꯒꯦ ꯑꯩꯅ ꯍꯥꯏꯗꯤ ꯑꯍꯥꯟꯕ ꯑꯩꯁꯨ ꯈꯣꯡꯒꯥꯎꯗꯤ ꯌꯥꯎꯔꯔꯣꯏꯒꯦꯕ ꯍꯥꯟꯅꯅꯦ ꯅꯣꯏ ꯏ ꯆꯦꯅ ꯇꯧꯕ ꯈꯣꯠꯄꯗ ꯇꯧꯔꯒ ꯍꯥꯏꯗꯤ ꯑꯩꯅ ꯍꯩꯗꯧꯕ ꯃꯑꯣꯡ ꯃꯥꯟꯕ꯭ꯔꯥ ꯈꯣꯠꯄ꯫ ꯅ ꯑꯗꯨꯃꯥꯏꯅ ꯇꯧꯔ ꯌꯦꯡꯉꯒꯦ ꯑꯗꯨꯒ ꯑꯩꯗꯣ ꯍꯣꯔꯦꯟ ꯍꯧꯖꯤꯛꯀꯤ ꯅꯨꯡꯁꯥꯥꯁꯦ ꯈꯔ ꯁꯥꯔꯦ ꯑꯗꯨꯅ ꯍꯣꯔꯦꯟ ꯏꯪꯉꯪ ꯋꯥꯏ ꯒꯤ ꯏꯁꯇ꯭ꯔꯤ ꯇꯛꯑꯝꯗꯥꯏ ꯫ ꯂꯀꯣꯠ ꯂꯝꯉꯥꯡꯗꯨꯗ ꯑꯩ ꯂꯥꯛꯑꯒꯦ ꯑꯗꯨꯒ ꯅꯪꯉꯣꯟꯗ ꯑꯃꯨꯛ ꯄꯥꯎ ꯐꯥꯎꯔꯛꯑꯒꯦ꯫